ꯇꯥꯔꯔꯕꯣ ꯍꯔꯦ ꯐꯣꯔꯦ ꯇꯥꯔꯗꯤ ꯑꯌꯦ
ꯑꯣ
ꯑꯩꯗꯤꯗꯥꯑꯅ ꯃꯥ ꯍꯥꯎ ꯇꯥꯏꯦꯗꯤ ꯐꯩꯇꯥꯌꯦ
ꯅꯃ ꯍꯜꯂꯣ ꯑꯩ ꯇꯥꯏꯃꯤ
ꯍꯣꯏꯅꯃ
ꯇꯔꯀꯅꯤꯌꯦ ꯀꯅ ꯋꯥ ꯃ ꯀ ꯌꯥꯗ ꯍꯜꯂꯣ
ꯃ ꯇꯥꯌꯦ ꯃꯤ ꯕ ꯁꯤꯕ ꯂꯔꯤꯕ ꯑꯩ ꯍ ꯌꯦꯡꯉ ꯑꯗꯨ ꯑꯩ ꯅꯪꯁꯥ ꯅꯪꯒꯅꯤ ꯅꯪ ꯃꯩꯇꯩ ꯃꯌꯦꯛ ꯄꯥꯕ ꯀꯥꯎꯔꯝꯃꯦ ꯌꯥ ꯍꯂꯣ ꯀꯣ ꯑꯩꯅ ꯍ ꯄ ꯑꯅꯅꯅꯥ ꯄꯥ ꯂꯩ ꯄꯪꯒꯅꯤ ꯎꯝ ꯇꯥꯌꯦ ꯃꯤ ꯑ ꯉ ꯇ ꯍꯥꯔ ꯐꯔ ꯄ ꯀꯩꯒꯤ ꯇꯥꯗ꯭ꯔꯤ ꯅꯣꯣꯏꯅꯤ
ꯆꯠ ꯊꯅꯣꯅ ꯆ ꯊꯣꯉ ꯍꯜꯂꯣ ꯇꯥꯎꯕꯤ